ꯇꯥꯕꯤꯕ꯭ꯔꯥ ꯎꯝ ꯅꯦꯠꯋꯥꯛꯁꯦ ꯁꯨꯝ ꯁꯨꯝ ꯁꯥꯟꯅꯔꯗꯤ ꯌꯥꯔꯛꯄꯅꯦ
ꯎꯝ
ꯍꯧꯖꯤꯛꯀꯥꯟꯁꯤꯕꯨ ꯀꯩꯅꯣ ꯆꯠꯊꯣꯛ ꯈꯣꯠꯇꯣꯛꯄꯒꯤ ꯋꯥꯈꯜꯂꯣꯟ ꯏꯔꯩ ꯂꯩꯕꯤꯗꯕ꯭ꯔꯣ ꯀꯃꯥꯏꯅ ꯇꯧꯒꯦ
ꯂꯩꯇꯗꯥ ꯍꯨꯃꯥꯡꯒ ꯁꯧꯕꯁꯤꯗ ꯀꯔꯤꯝ ꯆꯠꯊꯣꯛꯅꯤꯡꯗꯦ ꯅꯪꯗꯤ
ꯊꯝꯕꯥꯜ ꯌꯦꯡꯕꯒ ꯆꯠꯅꯤꯡꯕ ꯈꯣꯠꯄ ꯐꯥꯎꯕꯤꯗꯕ꯭ꯔꯣ
ꯊꯝꯕꯥꯜ ꯌꯦꯡꯕꯕꯨ ꯐꯣꯟꯗ ꯌꯦꯡꯉꯁꯨ ꯌꯥꯏ
ꯆꯠꯂꯒ ꯌꯦꯡꯕ ꯍꯥꯏꯕꯗꯨꯒ ꯌꯨꯝꯗꯒꯤ ꯌꯦꯡꯕ ꯍꯥꯏꯕꯗꯨꯒ ꯃꯍꯥꯎꯗꯤ ꯈꯦꯠꯅꯩꯗꯅ
ꯈꯦꯠꯄꯨꯗꯤ ꯈꯦꯠꯅꯩꯌꯦ ꯆꯠꯃꯤꯟꯅꯅꯕ ꯃꯤ ꯂꯩꯇꯤꯌꯦ
ꯑꯣ ꯆꯠꯂꯒ ꯌꯦꯡꯕ ꯍꯥꯏꯁꯤꯅ ꯑꯃꯨꯛ ꯍꯥꯏꯗꯤ ꯊꯝꯕꯥꯜꯗꯣ ꯑꯃꯨꯛ ꯄꯥꯏꯔꯒ ꯁꯥꯟꯅꯕ ꯌꯥꯔꯛꯇꯣꯏꯅꯦꯕ ꯍꯥꯏꯗꯤ ꯄꯥꯏꯕ ꯍꯦꯛꯂꯛꯄ ꯄꯥꯝꯖꯕ ꯈꯔ ꯄꯨꯔꯛꯄ ꯌꯥꯗꯣꯏꯅꯦꯕ ꯅꯠꯇ꯭ꯔꯣ
ꯃꯥꯅꯦ ꯃꯥꯅꯦ ꯑꯗꯣ ꯆꯠꯃꯤꯟꯅꯅꯤꯡꯕꯗꯣ
ꯍꯧꯖꯤꯛꯀꯥꯟꯒꯤ ꯇ꯭ꯔꯦꯟꯖꯤꯗ ꯍꯥꯏꯗꯤ ꯃꯇꯝꯒꯤ ꯑꯑꯣꯟꯕ ꯄꫭꯔꯛꯄꯒꯤ ꯃꯈꯥ ꯄꯣꯟꯅ ꯍꯥꯏꯗꯤ ꯑꯅꯧ ꯑꯅꯧꯕ ꯃꯐꯝ ꯐꯖ ꯐꯖꯕ ꯃꯐꯝ ꯍꯥꯏꯗꯤ ꯑꯩꯈꯣꯏꯒꯤ ꯃꯅꯤꯄꯨꯔꯗꯁꯨ ꯃꯌꯥꯝ ꯂꯩꯗꯅ
ꯂꯩꯌꯦ
ꯑꯁꯤꯗ ꯆꯠꯅꯤꯡꯕ ꯂꯝ ꯆꯠꯅꯤꯡꯕ ꯃꯐꯝ ꯆꯠꯅꯤꯡꯕ ꯖꯒꯥ ꯑꯗꯨꯒꯨꯝꯕꯒ ꯂꯩꯕꯤꯕ꯭ꯔꯥ ꯀꯃꯥꯏꯅ ꯇꯧꯒꯦ
ꯍꯧꯖꯤꯛꯇꯤ ꯀꯩꯒꯤꯅꯣ ꯈꯪꯗꯦ ꯑꯩꯗꯤ ꯀꯔꯤꯝ ꯆꯠꯅꯤꯡꯗꯦ
ꯑꯣ ꯆꯠꯅꯤꯡ ꯈꯣꯠꯅꯤꯡꯕ ꯐꯥꯎꯗ꯭ꯔꯦꯕ ꯍꯧꯖꯤꯛꯁꯦ
ꯎꯝ ꯍꯧꯖꯤꯛꯁꯦ ꯅꯨꯡꯁꯥ ꯁꯥꯕꯒꯤꯔꯥ ꯆꯠꯃꯤꯟꯅꯅꯤꯡꯕ ꯃꯤ ꯂꯩꯇꯕꯒꯤꯔ ꯄꯩꯁꯥ ꯂꯩꯇꯕꯒꯤꯔꯥ ꯑꯃꯗꯤ ꯑꯣꯏꯔꯦ ꯀꯔꯤꯒꯤꯅꯣꯁꯦ ꯑꯩꯁꯦ ꯈꯪꯗꯦ
ꯎꯝ
ꯁꫭꯝꯗꯤ
ꯑꯥ ꯆꯠꯇꯤ ꯌꯥꯝ ꯆꯠꯆꯅꯤꯡꯕ ꯑꯩꯅ ꯑꯃꯨꯛꯀꯣ ꯆꯠꯃꯤꯟꯅꯅꯕ ꯃꯤ ꯂꯩꯇꯕ ꯑꯩꯅ ꯑꯃꯨꯛ
ꯑꯣ ꯀꯦꯁꯁꯦ ꯃꯥꯟꯗꯤ ꯃꯥꯟꯅꯔꯤꯅꯦ ꯑꯗꯨꯗꯤꯀꯣ
ꯍꯣꯏ ꯍꯣꯏ
ꯀꯩ ꯀꯩ ꯂꯝ ꯆꯠꯅꯤꯡꯒꯦ ꯈꯤꯇꯪ ꯑꯦꯛꯁꯄ꯭ꯂꯦꯟ ꯇꯧꯕꯤꯔꯛꯑꯣ
ꯑꯣ ꯆꯠꯄ ꯌꯥꯕ ꯂꯝꯁꯦ ꯍꯧꯖꯤꯛꯀꯥꯟꯗꯤ ꯍꯧꯖꯤꯛ ꯃꯅꯤꯄꯨꯔꯁꯦ ꯁꯨꯝ ꯍꯥꯏꯗꯤ ꯍꯥꯟꯅ ꯆꯠꯄ ꯌꯥꯔꯝꯕ ꯃꯐꯝꯁꯤꯡ ꯍꯧꯖꯤꯛ ꯆꯠꯄ ꯌꯥꯗꯕ ꯈꯣꯠꯇꯕ ꯌꯥꯝ ꯂꯩꯔꯦꯅ
ꯑꯧ ꯍꯣꯏ ꯏꯔꯥꯡꯁꯤꯅ ꯃꯔꯝ ꯑꯣꯏꯔꯒ ꯀꯣ
ꯑꯣꯍꫭꯏ ꯕꯐꯔ ꯖꯣꯟ ꯔꯦꯗ ꯖꯣꯟ ꯀꯥꯏꯅ ꯈꯥꯏꯗꯣꯛꯑꯒ ꯑꯃꯨꯛ ꯂꯩꯒ꯭ꯔꯦ ꯆꯪꯕ ꯍꯦꯟꯖꯟꯕ ꯌꯥꯗꯕ ꯂꯝ ꯑꯗꯨꯅ ꯍꯧꯖꯤꯛ ꯍꯧꯖꯤꯛ ꯆꯠꯄ ꯌꯥꯕ ꯃꯐꯝ ꯃꯐꯝꯁꯦ ꯍꯧꯖꯤꯛ ꯑꯩꯅ ꯍꯧꯖꯤꯛ ꯍꯥꯏꯖꯈꯤꯕ ꯊꯝꯕꯥꯜ ꯌꯦꯡꯐꯝ ꯅꯝꯕꯣꯜ ꯑꯗꯨꯗꯒꯤ ꯊꯥꯡꯒꯔꯣꯝꯗ ꯁꯦꯟꯗ꯭ꯔꯥꯔꯣꯝꯗ ꯑꯗꯥꯏꯅ ꯊꯝꯕꯥꯜ ꯌꯦꯡꯐꯝ ꯈꯔ ꯂꯩꯔꯦ ꯑꯗꯒꯤ ꯀꯥꯕ ꯌꯥꯕ ꯆꯤꯡ ꯑꯗꯒꯤ ꯑꯟꯗ꯭ꯔꯣꯒꯤ ꯆꯤꯡ ꯀꯩꯑꯕ ꯀꯩ ꯍꯥꯏꯈꯔꯦ ꯆꯤꯡ ꯑꯃ ꯂꯩꯗꯥꯏꯅꯦ ꯑꯥ ꯂꯥꯏꯈꯨꯔꯝ ꯕꯥꯔꯨꯅꯤ ꯆꯤꯡ
ꯎꯝ ꯕꯥꯥꯔꯨꯅꯤꯗꯤ ꯍꯟꯗꯛ ꯀꯥꯕ ꯊꯤꯡꯖꯤꯟꯒ꯭ꯔꯦ ꯍꯥꯏꯒꯨꯝ ꯇꯧꯗꯥꯏꯅꯦ
ꯑꯣ ꯕꯥꯔꯨꯅꯤꯖꯨ ꯊꯤꯡꯒ‍꯭ꯔꯕ
ꯑꯥ ꯍꯟꯗꯛ ꯁꯣꯁꯦꯜ ꯃꯦꯗꯤꯌꯥ ꯈꯔꯗ ꯎꯏ ꯊꯤꯡꯖꯤꯜꯂꯦ ꯍꯥꯏꯕꯒꯤ ꯅꯣꯇꯤꯁ ꯈꯔ
ꯑꯣ ꯑꯣ ꯑꯣ
ꯆꯤꯡ ꯀꯥꯕꯁꯦ ꯅꯨꯡꯉꯥꯏꯕ꯭ꯔꯥ
ꯆꯤꯡ ꯀꯥꯕꯁꯦ ꯀꯥꯕ ꯍꯧꯔꯛꯄꯗꯗꯤ ꯋꯥꯏ ꯑꯗꯨꯒ ꯃꯊꯛ ꯌꯧꯔꯀꯥꯟꯗ ꯅꯨꯡꯉꯥꯏ ꯅꯨꯡꯉꯥꯏꯕ ꯍꯥꯏꯁꯦ ꯍꯥꯏꯗꯤ ꯉꯁꯥꯏ ꯋꯥꯔꯨꯕ ꯃꯌꯥꯝꯗꯣ ꯂꯣꯏ ꯀꯥꯎꯒ꯭ꯔꯦꯕ ꯃꯊꯛ ꯌꯧꯔꯛ ꯇꯥꯔꯒꯗꯤ
ꯐꯖꯕ ꯃꯌꯥꯝꯗꯣ ꯎꯝ ꯐꯖꯕ ꯃꯌꯥꯝꯗꯣ ꯎꯕꯗ ꯍꯥꯏꯕꯗꯤ ꯅꯦꯠꯆꯔꯒꯤ ꯐꯖꯕ ꯃꯌꯥꯝꯗꯣ
ꯑꯣꯏ ꯅꯦꯆꯔꯒꯤ ꯃꯍꯧꯁꯥꯒꯤ ꯐꯖꯕ ꯃꯌꯥꯝꯗꯣ ꯎꯕꯗ ꯑꯋꯥꯕꯁꯤꯡꯗꯣ ꯂꯣꯏꯅ ꯀꯥꯎꯊꯣꯛꯑꯦ ꯍꯥꯏꯇꯥꯏ
ꯀꯩꯅꯣꯗꯤ ꯍꯥꯏꯗꯤ ꯏꯁꯥꯁꯨ ꯈꯔ ꯐꯕ ꯅꯦꯆꯔꯒꯤ ꯐꯖꯕꯁꯨ ꯎꯕ ꯁꯤꯅ ꯐꯩꯗꯀꯣ ꯆꯤꯡ ꯀꯥꯕꯁꯦ
ꯎꯝ ꯌꯥꯝ ꯀꯥꯟꯅꯒꯅꯤ ꯈꯂꯦ ꯍꯥꯏꯗꯤ ꯁꯥꯖꯦꯜꯁꯨ ꯑꯣꯏꯗꯣꯏꯅꯤ ꯑꯗꯨꯒ ꯏꯁꯥꯒꯤ ꯍꯥꯏꯗꯤ ꯋꯥꯈꯜꯂꯣꯟ ꯍꯥꯏꯗꯤ ꯌꯨꯝꯗ ꯁꯨꯝ ꯂꯩꯕꯒꯤ ꯐꯛꯆꯟꯕ ꯈꯣꯠꯆꯟꯕ ꯑꯗꯨ ꯀꯩꯀꯥꯗꯣ ꯂꯣꯏꯅ ꯐ꯭ꯔꯦꯁ ꯑꯣꯏꯊꯣꯔꯛꯑꯅꯤ
ꯎꯝ
ꯑꯗꯨꯃꯥꯏ ꯍꯥꯏꯖꯅꯤꯡꯉꯤ꯫
ꯑꯗꯣ ꯆꯤꯡ ꯀꯥꯕꯗꯤ ꯍꯧꯖꯤꯛꯁꯦ ꯌꯥꯝ ꯊꯤꯡꯖꯤꯜꯂꯦꯕꯀꯣ
ꯎꯝ
ꯍꯥꯏꯗꯤ ꯑꯗꯣ ꯆꯤꯡ ꯀꯥꯕ ꯊꯤꯡꯖꯤꯜꯂꯛꯏꯕ ꯃꯔꯝ ꯃꯌꯥꯝꯁꯦ ꯀꯩꯒꯤ ꯑꯣꯏꯗꯧꯕ ꯃꯥꯟ ꯍꯥꯏꯕꯒꯤ ꯁꯣꯝꯒꯤ ꯃꯣꯠ ꯈꯤꯇ ꯍꯥꯏꯕꯤꯌꯨꯅꯦ
ꯍꯣꯏ ꯑ ꯆꯤꯡ ꯀꯥꯕ ꯊꯤꯟ ꯊꯤꯟꯖꯤꯜꯂꯛꯏꯁꯦ ꯑꯩꯅ ꯁꯨꯝ ꯈꯟꯕꯗ ꯍꯥꯏꯗꯤ ꯑ ꯈꯣꯏ ꯍꯧꯖꯤꯛꯀꯥꯟꯒꯤ ꯅꯍꯥꯁꯤꯡ ꯆꯤꯡ ꯀꯥꯕꯗ ꯄ꯭ꯂꯥꯁꯇꯤꯛ ꯕꯣꯇꯜ ꯄ꯭ꯂꯥꯁꯇꯤꯛ ꯑ ꯄꯦꯀꯦꯖꯤꯡꯁ ꯑ ꯑꯆꯥꯄꯣꯠ ꯑꯗꯨꯒꯨꯝꯕ ꯌꯥꯝ ꯄꯨꯈꯠꯅꯩꯗꯅ ꯃꯊꯛꯇ ꯃꯦꯒꯤ ꯍꯧꯔꯁꯤ ꯆꯥꯕ ꯑꯗꯩ ꯆꯥ ꯂꯣꯟꯁꯤꯟꯕ ꯈꯣꯠꯆꯤꯟꯕ ꯑꯗꯨꯝ ꯇꯧꯔ ꯆꯥꯕ ꯈꯣꯠꯄ ꯂꯩ ꯑꯗꯨꯗ ꯍꯥꯏꯗꯤ ꯃꯣꯏꯅ ꯋꯦꯁꯁꯤꯡꯗꯣ ꯐꯖꯅ ꯍꯨꯟꯗꯣꯛꯄꯤꯔꯝꯗꯕ ꯍꯥꯏꯗꯤ ꯃꯊꯛꯇ ꯑꯗꯨꯝ ꯍꯨꯟꯗꯣꯛꯑ ꯊꯝꯅꯝꯕꯤꯔꯝꯕ ꯑꯗꯨꯗꯨꯅ ꯑꯗꯨꯒꯤ ꯃꯔꯝ ꯑꯣꯏꯒꯅꯦꯅ ꯈꯜꯂꯦ ꯑꯗꯣ ꯃꯣꯏꯅ ꯀꯩꯒꯨꯝꯕ ꯃꯣꯏꯅ ꯄ꯭ꯂꯥꯁꯇꯤꯛ ꯋꯦꯁ ꯃꯌꯥꯝꯗꯣ ꯐꯖꯅ ꯄꯨꯊꯕꯤꯔꯛꯑꯒ ꯃꯈꯥꯗ ꯗꯁꯕꯤꯟꯒꯨꯝꯕ ꯑꯝꯗ ꯐꯖꯅ ꯍꯥꯞꯄꯤꯔꯒꯗꯤ ꯑ ꯃꯈꯥ ꯇꯥꯅ ꯀꯥꯕ ꯌꯥꯕꯒꯤ ꯈꯨꯗꯣꯡꯆꯥꯕ ꯑꯗꯨ ꯂꯩꯒꯗꯕ ꯃꯥꯜꯂꯦꯅ ꯈꯟꯖꯩ
ꯍꯣꯏ ꯍꯟꯗꯛ ꯍꯧꯖꯤꯛꯀꯤ ꯅꯍꯥꯉꯩꯁꯤꯅ ꯑꯌꯥꯝꯕꯅ ꯑꯗꯨꯃꯥꯏꯅ ꯄ꯭ꯂꯥꯁꯇꯤꯛꯀꯨꯝꯕꯁꯤꯅ ꯑꯩꯈꯣꯏꯒꯤ ꯍꯥꯟꯅ ꯂꯩꯖꯔꯝꯕ ꯏꯀꯣ ꯁꯤꯁꯇꯦꯝꯁꯤꯗ ꯂꯣꯏ ꯃꯥꯡꯍꯜꯂꯛꯑꯦꯕ
ꯃꯥꯅꯦ
ꯑ ꯎꯝ ꯑꯗꯨꯅ ꯃꯔꯝ ꯑꯣꯏꯔꯦꯕꯀꯣ ꯆꯤꯡ ꯀꯥꯕ ꯊꯦꯡꯅꯛꯏꯁꯦ ꯑꯗꯣ ꯎꯝ ꯃꯔꯣꯝꯗ ꯃꯣꯏꯁꯨ ꯐꯖꯅ ꯒ꯭ꯌꯥꯟ ꯇꯥꯔꯒ ꯍꯥꯏꯗꯤ ꯐꯖꯅ ꯗꯁꯕꯤꯟ ꯀꯨꯝꯕꯗ ꯍꯥꯞꯆꯤꯟꯕꯤꯕ ꯑꯣꯔ ꯊꯝꯐꯝꯗꯣ ꯂꯩꯔꯝꯗ꯭ꯔꯦ ꯍꯥꯏꯔꯒꯁꯨ ꯌꯨꯝꯗ ꯄꯨꯕꯤ ꯔꯛꯑꯒ ꯌꯨꯝꯒꯤ ꯗꯁꯕꯤꯟ ꯂꯥꯛꯄ ꯑꯗꯨꯒꯨꯝꯕꯗ ꯄꯤꯕꯤꯈꯤꯕ ꯀꯣ ꯁꯤꯁꯤꯅ ꯃꯊꯪ ꯀꯥꯕ ꯈꯣꯠꯄꯗ ꯊꯤꯡꯉꯛꯇꯕꯁꯨ ꯌꯥꯏꯑꯕꯀꯣ ꯍꯥꯏꯗꯤ ꯀꯥꯟꯅꯕꯗ ꯊꯤꯡꯖꯤꯟꯈꯤꯕꯁꯤ ꯅꯨꯡꯁꯨ ꯅꯨꯡꯉꯥꯏꯇꯦ ꯇꯦꯗꯅ ꯑꯩꯈꯣꯏꯖꯨ
ꯃꯥꯅꯦ
ꯅꯣꯏꯗꯗꯤ ꯂꯩꯀꯥꯏ ꯂꯩꯀꯥꯏꯒꯤ ꯗꯁꯕꯤꯟ ꯈꯣꯝꯕ ꯂꯥꯛꯄꯗꯣ ꯂꯥꯛꯄ꯭ꯔꯥ
ꯑ ꯑꯣ ꯑꯩꯈꯣꯏꯒꯤꯔꯣꯝꯒꯤ ꯑꯣꯏꯅꯗꯤ ꯂꯩꯀꯥꯏ ꯂꯩꯀꯥꯏꯒꯤ ꯗꯁꯕꯤꯟ ꯈꯣꯝꯕꯁꯦ ꯇꯁꯦꯡꯅ ꯂꯥꯛꯇꯦ ꯑꯗꯨꯒ ꯑꯩꯈꯣꯏꯅ ꯄꯤꯒꯦ ꯍꯥꯏꯇꯥꯔꯒꯗꯤ ꯑꯩꯈꯣꯏꯒꯤ ꯎꯝ ꯁꯥꯔꯚꯤꯁ ꯑꯃꯗ ꯂꯩ ꯍꯥꯏꯗꯤꯕ ꯑꯩꯈꯣꯏ ꯑꯩꯈꯣꯏꯁꯦ ꯀꯩꯅꯣꯗꯤꯅꯦꯕ ꯑꯥꯏꯂꯦꯟꯗꯩꯅꯦꯕ ꯀꯔꯥꯡꯗꯒꯤ ꯑꯩꯁꯦ ꯑꯗꯣ ꯃꯣꯏꯒꯤꯕ ꯑ ꯁꯔꯚꯤꯁꯁꯦ ꯀꯃꯥꯏꯟ ꯇꯧꯒꯦ ꯍꯥꯏꯇꯥꯥꯔꯗꯤ ꯑ ꯕꯣꯠ ꯑꯃꯅ
ꯀꯩꯅꯣꯝꯇꯪꯗꯤ ꯍꯥꯏꯍꯧꯒꯦ ꯏꯁꯥꯒꯤ ꯄꯔꯁꯅꯦꯜꯁꯦ ꯍꯥꯏꯗꯤ ꯍꯥꯏꯅꯗꯕꯅꯦ
ꯑꯥ ꯐꯖꯅ ꯍꯥꯏꯕꯤꯔꯛꯑꯣ ꯃꯌꯦꯛ ꯁꯦꯡꯅ ꯇꯥꯖꯍꯧꯗ꯭ꯔꯦ
ꯄꯥꯔꯁꯅꯦꯜ ꯑꯣꯏꯕ ꯋꯥꯁꯦ ꯍꯥꯏꯅꯒꯅꯣ ꯍꯥꯏꯕꯅꯦ ꯍꯥꯏꯕ
ꯑꯣꯀꯦ ꯑꯣꯀꯦ ꯁꯣꯔꯤ ꯁꯣꯔꯤ ꯑ ꯀꯩꯅꯣ ꯇꯧꯋ ꯁꯔꯚꯤꯁꯁꯦ ꯁꯨꯃꯥꯏꯅ ꯇꯧꯋꯦ ꯑ ꯕꯣꯠ ꯑꯃ ꯇꯧꯔꯒ
ꯈꯣꯝꯕ ꯂꯥꯛꯀꯅꯤ ꯑꯗꯨꯗ ꯄꯤꯍꯧꯒꯗꯕ ꯑꯗꯨꯒ ꯋꯤꯛ ꯈꯨꯗꯤꯡꯒꯤ ꯑꯗꯥꯢꯅ ꯂꯥꯛꯀꯅꯤ ꯑꯗꯨꯗ ꯄꯤꯍꯧꯒꯗꯕ ꯑꯗꯨ ꯅꯠꯇ꯭ꯔꯒꯗꯤ ꯑ ꯃꯤꯟꯁ ꯂꯩꯇꯦ
ꯑꯗꯨꯝ ꯑꯗꯨꯝ
ꯅꯠꯇ꯭ꯔꯒꯅ ꯏꯁ ꯏꯁꯥꯅ ꯍꯥꯞꯆꯤꯟꯖꯔꯒ ꯑ ꯗꯁꯕꯤꯟ ꯐꯖꯅ ꯃꯦꯟꯇꯦꯟ ꯇꯧꯔꯒ ꯍꯥꯞꯆꯤꯟꯖꯔꯒ ꯀꯩꯅꯣ ꯑꯩꯈꯣꯏꯒꯤ ꯄꯩꯕꯝ ꯑꯃ ꯂꯩ ꯑꯗꯨꯗ ꯊꯥꯡꯒꯗ ꯑꯗꯨꯗ ꯄꯨꯔꯒ ꯑꯗꯨꯗ ꯄꯨꯂꯞ ꯊꯝꯖꯤꯟꯕꯤꯔꯒ ꯃꯣꯏꯒꯤ ꯑ ꯃꯨꯅꯤꯁꯤꯄꯥꯂꯤꯇꯤꯅ ꯑꯗꯨꯝ ꯂꯧꯈꯠꯄ ꯑꯗꯨꯝ ꯂꯥꯛꯄ ꯌꯥꯎꯏ
ꯁꯣꯝꯒꯤ ꯏꯃꯨꯡꯗꯤ ꯀꯔꯝꯕ ꯃꯑꯣꯡꯗ ꯇꯧꯕꯤꯒꯦ
ꯑꯩꯈꯣꯏꯒꯤꯁꯦ ꯍꯧꯖꯤꯛꯐꯥꯎꯒꯤ ꯑꯣꯏꯅꯗꯤ ꯑ ꯄ꯭ꯂꯥꯁꯇꯤꯛ ꯋꯦꯁ ꯀꯩꯀꯥꯁꯦ ꯐꯖꯅ ꯑꯗꯨꯝ ꯃꯐꯝ ꯆꯥꯅ ꯑꯗꯨꯝ ꯂꯪꯊꯣꯛꯑꯒꯗꯤ ꯊꯝꯃꯤ ꯑꯗꯨ ꯃꯐꯝ ꯆꯥꯅ ꯂꯪꯊꯣꯛꯄ ꯊꯝꯕ ꯍꯥꯏꯁꯦ ꯀꯩꯅꯣ ꯇꯧꯔꯤ ꯑ ꯑꯗ ꯍꯥꯏꯗꯤ ꯗꯁꯕꯤꯟ ꯈꯣꯝꯕ ꯈꯣꯠꯄꯁꯦ ꯁ꯭ꯋꯥꯏꯗ ꯂꯥꯛꯏꯕ ꯁꯨꯃꯥꯏꯅ ꯑꯥꯗ ꯂꯥꯛꯇꯕꯅꯤꯅ ꯈꯤꯇꯪꯗꯤ ꯈꯨꯗꯣꯡ ꯆꯥꯥꯗꯦ
ꯎꯝ
ꯍꯥꯏꯗꯤ ꯃꯐꯝ ꯑꯃꯗ ꯐꯖꯅꯒ ꯄꯩꯔꯒ ꯊꯝꯃꯦꯕ
ꯎꯝ ꯑꯗꯨꯗꯤ ꯍꯥꯏꯗꯤ ꯍꯦꯟꯅ ꯈꯨꯗꯣꯡ ꯆꯕ ꯈꯨꯗꯣꯡ ꯆꯥꯔꯕ ꯀꯥꯟꯗꯅ ꯍꯦꯟꯅ ꯐꯒꯠꯀꯅꯤꯀꯣ ꯑꯗꯨꯗꯤ ꯍꯥꯏꯗꯤ ꯍꯥꯏꯗꯤ ꯃꯔꯤ ꯂꯩꯅꯕ ꯀꯩꯅꯣꯉꯩꯅꯁꯨ ꯌꯦꯡꯁꯤꯟꯕꯤꯔꯒ ꯍꯦꯟꯅ ꯈꯨꯗꯣꯡ ꯆꯥꯍꯟꯕꯤꯔꯛꯑꯒꯗꯤꯀꯣ
ꯎꯝ
ꯍꯥꯏꯗꯤ ꯄ꯭ꯂꯥꯁꯇꯤꯛ ꯋꯦꯁꯁꯦ ꯌꯥꯝꯅ ꯍꯛꯆꯥꯡꯗ ꯁꯣꯛꯄꯗ ꯑꯣꯏꯌꯦꯕ
ꯃꯥꯅꯦ
ꯍꯥꯏꯗꯤ ꯂꯪꯁꯇ ꯑꯗꯒꯤꯗꯤ ꯑꯇꯣꯞꯄ ꯑꯗꯨꯝ ꯑꯌꯥꯝꯕꯅ ꯄ꯭ꯂꯥꯁꯇꯤꯛꯁꯤꯗꯤ ꯑꯌꯥꯝꯕꯅ ꯂꯣꯏ ꯐꯠꯇꯦ ꯑꯗꯨ ꯐꯠꯇ꯭ꯔꯦ ꯍꯥꯏꯖꯔꯒꯁꯨ ꯍꯦꯟꯅ ꯃꯥꯒꯤ ꯁꯤꯖꯤꯟꯅꯐꯝꯁꯤꯅ ꯌꯥꯝꯃꯛꯄꯅ ꯃꯔꯝ ꯑꯣꯏꯔꯒꯅꯦꯕ ꯑꯩꯈꯣꯏꯅ ꯑꯗꯨꯝ ꯁꯤꯖꯤꯟꯅꯩꯁꯦ
ꯃꯥꯅꯦ
ꯎꯝ ꯑꯗꯨ ꯐꯠꯇꯤ ꯐꯠꯇꯦꯀꯣ ꯄ꯭ꯂꯥꯁꯇꯤꯛꯁꯦ ꯌꯥꯝꯅ
ꯐꯠꯇꯦ
ꯑꯗꯨ ꯐꯠꯇꯦ ꯍꯥꯏꯕ ꯋꯥꯅꯤ ꯑꯗꯨꯝ ꯗꯦ ꯂꯤ ꯑ ꯑꯌꯨꯛ ꯍꯧꯒꯠꯄꯗꯒꯤ ꯅꯨꯃꯤꯗꯥꯡ ꯇꯥ ꯐꯥꯎꯕꯁꯦ ꯑꯗꯨꯝ ꯄ꯭ꯂꯥꯁꯇꯤꯛꯁꯦ ꯌꯥꯝꯅ ꯂꯣꯏ ꯁꯤꯖꯤꯟꯅꯔꯦꯀꯣ ꯍꯥꯏꯗꯤ ꯎꯝ ꯑꯆꯥꯄꯣꯠ ꯄꯦꯛꯀꯤꯡꯗ ꯑꯣꯏꯒꯦꯔꯥ ꯑꯗꯩ ꯄꯣꯠ ꯑꯃ ꯄꯦꯛ ꯇꯧꯔꯛꯄ ꯄꯨ ꯑꯣꯏꯒꯦꯔꯥ ꯂꯣꯏꯅꯃꯛꯇ ꯀꯣ
ꯎꯝ ꯄ꯭ꯂꯥꯁꯇꯤꯛ ꯑꯗꯨꯝ ꯌꯨꯁ ꯇꯧꯔꯦꯕ
ꯎꯝ ꯑꯗꯣ ꯍꯧꯖꯤꯛ ꯑ ꯀꯩꯅꯣ ꯄꯦꯄꯔ ꯕꯦꯛꯀꯤ ꯀꯩꯅꯣ ꯄꯦꯄꯔꯒꯨꯝꯕꯒꯤ ꯀꯣꯕꯔ ꯂꯥꯛꯄꯁꯦ
ꯎꯝ
ꯍꯥꯏꯗꯤ ꯏꯀꯣ ꯁꯤꯁꯇꯦꯝ ꯀꯟꯈꯠꯍꯟꯕꯒꯤ ꯃꯑ ꯃꯑꯣꯡꯗꯀꯣ
ꯎꯝ
ꯁꯤꯒꯤ ꯂꯥꯛꯄꯁꯤꯅ ꯑꯈꯣꯏꯗ ꯌꯥꯝ ꯍꯦꯟꯅ ꯀꯥꯟꯅꯕ ꯄꯤꯕ꯭ꯔꯥ ꯑꯣꯔ ꯀꯥꯟꯅꯗꯕ ꯄꯤꯕ꯭ꯔꯥ ꯍꯥꯏꯕꯁꯦ ꯁꯣꯝꯒꯤ ꯃꯣꯠꯇ ꯀꯩ ꯂꯩꯕꯤꯒꯦ
ꯑ ꯑꯩꯒꯤ ꯃꯣꯠꯇꯗꯤ ꯌꯥꯝ ꯀꯥꯟꯅꯕ ꯄꯤꯌꯦꯅ ꯈꯜꯂꯤ ꯃꯔꯝꯗꯤ ꯄ꯭ꯂꯥꯁꯇꯤꯛ ꯍꯥꯏꯁꯤꯗꯤ ꯑꯩꯈꯣꯏꯅ ꯃꯩ ꯊꯥꯒꯦꯔꯥ ꯀꯩꯗꯧꯒꯦꯒꯦ ꯇꯨꯝꯕ ꯅꯥꯏꯗꯕ ꯄꯣꯠꯅꯦꯕ
ꯎꯝ
ꯑꯗꯒꯤ ꯃꯥꯁꯦ ꯃꯩ ꯊꯥꯕ ꯃꯇꯝꯗ ꯀꯥꯔꯕꯣꯟꯗꯥꯏꯑꯣꯛꯁꯥꯏꯠ ꯑꯗꯒꯤ ꯀꯥꯟꯅꯗ ꯍꯥꯏꯗꯤ ꯃꯤꯑꯣꯏꯕꯗ ꯁꯣꯛꯄ ꯌꯥꯕ ꯍꯥꯝꯐꯨꯜ ꯑꯣꯏꯕ ꯀꯦꯃꯤꯀꯦꯜꯁ ꯑꯗꯒꯤ ꯑ ꯒ꯭ꯌꯥꯁ ꯃꯌꯥꯝ ꯊꯥꯗꯣꯔꯑꯦꯕ ꯄ꯭ꯂꯥꯁꯇꯤꯛꯁꯤꯅ ꯑꯗꯨꯒ ꯑꯩꯈꯣꯏꯒꯤ ꯄꯦꯄꯔ ꯕ꯭ꯂꯦꯛ ꯄꯦꯄꯔ ꯕꯦꯛꯀꯨꯝꯕꯁꯤꯅ ꯃꯣꯏꯁꯤꯅ ꯆꯦ ꯍꯥꯏꯗꯤ ꯎ ꯋꯥꯗꯒꯤ ꯁꯥꯖꯕ ꯉꯥꯛꯇꯅꯦꯕ ꯑꯗꯨꯗꯨꯅ ꯃꯣꯏꯁꯤꯅ ꯑꯃꯨꯛ ꯑ ꯌꯥꯝꯅ ꯍꯥꯏꯗꯤ ꯃꯩ ꯊꯥꯗꯣꯛꯈ꯭ꯔꯒꯁꯨ ꯃꯣꯏꯗꯤ ꯃꯣꯏꯒꯤ ꯃꯩ ꯊꯥꯈꯤꯕꯒꯤ ꯑꯔꯦꯝꯕꯁꯤꯅ ꯑꯃꯨꯛ ꯀꯩꯅꯣ ꯍꯥꯔꯒꯨꯝꯕ ꯍꯥꯏꯗꯤ ꯑ ꯎꯠꯁꯤꯡꯗꯣ ꯑꯃꯨꯛ ꯍꯥꯔ ꯑꯣꯏꯅ ꯑꯃꯨꯛ ꯁꯤꯖꯤꯟꯅꯕ ꯌꯥꯕꯒꯤ ꯃꯑꯣꯡꯗꯣ ꯑꯃꯨꯛ ꯂꯩꯌꯦꯕ ꯑꯗꯨꯒ ꯀꯩꯅꯣ ꯄ꯭ꯂꯥꯁꯇꯤꯛꯀꯨꯝꯕꯁꯤꯗꯤ ꯑꯗꯨꯒꯤ ꯌꯨꯁꯐꯨꯜꯗꯣ ꯂꯩꯇꯦ ꯃꯣꯏꯅ ꯑꯃꯨꯛ ꯑ ꯄ꯭ꯂꯥꯁꯇꯤꯛꯁꯦ ꯑꯃꯨꯛ ꯍꯟꯖꯟꯅ ꯑꯃꯨꯛ ꯃꯩ ꯊꯥꯗꯣꯛꯑꯒ ꯑ ꯔꯤꯌꯨꯖꯦꯕꯜ ꯑꯣꯏꯕ ꯄ꯭ꯂꯥꯁꯇꯤꯛ ꯍꯥꯏꯗꯤ ꯍꯥꯟꯅ ꯄꯨꯊꯣꯛꯑꯝꯕ ꯀ꯭ꯋꯥꯂꯤꯇꯤꯗꯨꯗꯒꯤ ꯈꯤꯇꯪ ꯍꯟꯊꯕ ꯀ꯭ꯋꯥꯂꯤꯇꯤꯔꯣꯝꯗ ꯁꯤꯖꯤꯟꯅ ꯑꯣꯏꯅ ꯁꯤꯖꯤꯟꯅꯩꯌꯦꯕ ꯃꯩ ꯊꯥꯗꯣꯛꯑꯒ ꯍꯣꯏ ꯑꯃ ꯄ꯭ꯂꯥꯁꯇꯤꯛꯁꯦ ꯑ ꯔꯤꯌꯨꯖꯦꯕꯜꯗꯤ ꯑꯣꯏ ꯑꯗꯨꯕꯨ ꯑ ꯏꯟꯚꯥꯏꯔꯣꯟꯃꯦꯟꯗꯗꯤ ꯌꯥꯝꯅꯁꯣ ꯍꯥꯝꯐꯨꯜ ꯑꯣꯏꯕ
ꯄꯣꯠꯁꯛ ꯑꯃꯈꯛꯅꯦꯅ ꯍꯥꯏꯖꯅꯤꯡꯏ
ꯍꯣꯏ ꯌꯥꯝ ꯊꯤꯅ ꯁꯣꯛꯍꯜꯂꯦ ꯄ꯭ꯂꯥꯁꯇꯤꯛꯅ ꯁꯣꯛꯍꯟꯕꯁꯦ ꯑꯗꯨꯕꯨ ꯀꯥꯟꯅꯕꯅ ꯍꯦꯟꯕꯒꯤꯅꯦꯕ ꯀꯣ ꯃꯥꯁꯦ ꯌꯨꯁ ꯇꯧꯏꯁꯦ ꯍꯥꯏꯗꯤ ꯄꯣꯠ ꯑꯃ ꯊꯕꯛ ꯑꯃ ꯆꯠꯊꯣꯛ ꯕ ꯑꯣꯔ ꯀꯦ ꯄꯦꯛꯀꯤꯡ ꯑꯃ ꯇꯧꯕꯗ ꯄ꯭ꯂꯥꯁꯇꯤꯛꯀꯤ ꯍꯥꯞꯄꯒꯅ ꯁꯨꯝ ꯅꯣꯡ ꯇꯥꯔꯛꯑꯁꯨ ꯈꯤꯇꯪ ꯁ꯭ꯇꯦꯞ ꯑꯣꯏꯀꯣ ꯑꯗꯨꯅꯅꯦꯕ ꯑꯗꯣ ꯀꯥꯟꯅꯕꯅ ꯍꯦꯜꯂꯒꯁꯨ ꯑꯃꯥꯡꯕꯁꯨ ꯑꯗꯨꯝ ꯍꯦꯟꯖꯤꯜꯂꯛꯑꯦꯕꯀꯣ ꯍꯧꯖꯤꯛꯁꯦ ꯍꯥꯏꯗꯤ ꯍ ꯍꯥꯟꯅ ꯂꯩꯔꯝꯕ ꯑꯩꯈꯣꯏꯒꯤ ꯏꯀꯣ ꯁꯤꯁꯇꯦꯝ ꯉꯩꯁꯦ ꯄꯨꯜꯂꯞꯁꯦ ꯃꯥꯡꯍꯜꯂꯛꯏꯅꯦꯕ ꯄ꯭ꯂꯥꯁꯇꯤꯛꯁꯤꯅꯦ
ꯃꯥꯅꯦ
ꯎꯝ ꯑꯗꯨꯅꯤ ꯂꯩꯅꯨꯡꯗ ꯊꯥꯏꯅꯗꯒꯤ ꯇꯥꯈꯤꯕ ꯆꯦꯔꯪꯗꯨꯁꯨ ꯑꯗꯨꯝ ꯂꯩꯔꯝꯃꯦꯗꯅ ꯂꯈꯣꯏ ꯇꯧꯊꯣꯛ ꯄꯗꯒꯀꯣ ꯄ꯭ꯂꯥꯁꯇꯤꯛꯁꯤ ꯌꯥꯝꯅ ꯐꯠꯇꯕꯗꯤ ꯑꯣꯏꯔꯦ ꯀꯥꯟꯅꯕꯗꯤ ꯌꯥꯝ ꯀꯥꯟꯅꯕ
ꯁꯦꯡꯅ ꯍꯥꯏꯔꯕꯗ ꯄ꯭ꯂꯥꯁꯇꯤꯛꯁꯦ ꯗꯤꯁꯄꯣꯖꯤꯦꯕꯜ ꯑꯣꯏꯗꯕ ꯄꯣꯠꯅꯦꯕ ꯍꯥꯏꯗꯤ ꯑ ꯑꯩꯈꯣꯏꯅ ꯃꯥꯡꯍꯟꯈ꯭ꯔꯒꯦ ꯈꯣꯠꯈ꯭ꯔꯒꯦ ꯀꯥꯏꯅ ꯂꯪꯊꯣꯛꯈꯤꯕ ꯄꯣꯠꯁꯦ ꯑꯩꯈꯣꯏꯅ ꯂꯪꯊꯣꯛꯈꯤꯕ ꯃꯄꯥ ꯑꯗꯨꯗ ꯑꯗꯨꯝ ꯍꯥꯏꯗꯤ ꯂꯩꯕꯥꯛꯅ ꯐꯨꯝꯖꯤꯜꯂ ꯊꯝꯒꯦꯔꯥ ꯊ ꯂꯩꯕꯥꯛꯅ ꯐꯨꯝꯖꯜꯂ ꯊꯝꯒ꯭ꯔꯦꯅ ꯈꯜꯂꯒꯖꯨ ꯑꯗꯨꯒꯤ ꯃꯄꯥꯗꯨ ꯎ ꯊꯥꯕꯗ ꯑꯗꯨꯝ ꯔꯨꯠꯇꯣ ꯑꯗꯨꯝ ꯁꯟꯗꯣꯛꯄ ꯉꯝꯗꯕꯩ ꯃꯑꯣꯡꯗ ꯑꯗꯨꯝ ꯂꯩꯔꯗꯝꯅꯦꯕ
ꯂꯩꯒ꯭ꯔꯗꯕꯅ‌ꯦ
ꯗꯤ ꯃꯥꯒꯤ ꯐꯤꯕꯝꯗꯨꯗ ꯑꯗꯨꯝ ꯀꯥꯏꯗꯕꯤ ꯂꯩꯔꯝꯗꯣꯏꯅꯦꯕ ꯑꯈꯣꯏꯅ ꯆꯍꯤ ꯀꯌꯥꯒꯤ ꯃꯇꯨꯡꯗ ꯑꯃꯨꯛ ꯇꯧꯈꯥꯏꯔ ꯂꯧꯊꯣꯛꯎꯔꯁꯨ ꯌꯥꯝꯅ ꯌꯨꯁꯐꯨꯜ ꯌꯨꯁ ꯐꯨꯜꯕꯨꯗꯤ ꯑꯣꯏ ꯑꯗꯨꯕꯨ ꯑꯃꯔꯣꯝꯗ ꯌꯨꯁꯐꯨꯜ ꯑꯣꯏꯗꯦ ꯑꯗꯣ ꯍꯧꯖꯤꯛꯀꯥꯟꯗꯤ ꯑꯗꯨꯝ ꯀꯥꯅꯕꯕꯨ ꯂꯩꯔꯒꯗꯤ ꯑꯃꯥꯡꯕ ꯂꯩꯔꯒꯖꯨ ꯗꯨꯝ ꯁꯤꯟꯅꯕ ꯁꯤꯟꯅꯕꯒꯤ ꯄꯣꯠꯇ ꯑꯗꯨꯝ ꯂꯩꯔꯦꯀꯣ
ꯀꯥꯅꯕꯅꯗꯤ ꯍꯦꯂꯛꯄ ꯃꯥꯁꯦ
ꯎꯝ
ꯑꯗꯣ ꯑꯃꯥꯡꯕꯁꯨ ꯗꯨꯝ ꯍꯦꯟꯖꯜꯂꯛꯏꯕ ꯇꯞꯅ ꯇꯞꯅꯀꯣ
ꯃꯥꯅꯦ
ꯑꯗꯨꯝ ꯑꯗꯣ ꯑꯌꯥꯝꯕꯅ ꯄꯦꯄꯔ ꯇꯦꯛꯀꯨꯝꯕ ꯂꯥꯛꯄ ꯑꯗꯣ ꯁꯤꯁꯤ ꯌꯥꯝ ꯐꯩꯌꯦꯅ ꯈꯜꯂꯦ ꯑꯩ ꯃꯣꯠꯇ
ꯎꯝ
ꯀꯩꯗꯧꯔꯝꯃꯤꯅꯣ
ꯑꯣ ꯑꯩꯖ‌ꯦ